ꯍꯜꯂꯣ ꯇꯥꯕ꯭ꯔꯣ
ꯇꯥꯏꯌꯦ ꯇꯥꯏꯌꯦ ꯇꯞꯅ ꯈꯨꯝꯃꯦ ꯅꯪꯗꯤ ꯍꯧꯖꯤꯛ
ꯇꯞꯅ ꯈꯨꯝꯃꯦ ꯑꯩꯗꯤ ꯈꯨꯍꯥꯏꯗꯣ ꯅꯨꯡꯉꯥꯏꯅ
ꯑꯍꯑꯍ ꯑꯍꯍ ꯍꯍꯑꯑ ꯑꯩꯖꯨ ꯋꯥ ꯉꯥꯡꯕ ꯃꯇꯝꯗ ꯍꯣꯏ ꯆꯥꯁꯦ ꯆꯥꯁꯦ ꯍꯥꯏꯔꯒ ꯅꯍꯥꯟꯁꯨ ꯅꯪ ꯂꯥꯛꯇꯦ ꯎꯝ
ꯑꯣ ꯀꯥꯎꯔꯕ ꯍꯟꯗꯛꯇꯤ ꯆꯥꯔꯖꯦ ꯑꯁ ꯁꯤꯡꯖꯨ ꯆꯥꯅꯤꯡꯉꯦꯕ ꯌꯥꯝꯅ ꯉꯁꯤꯁꯦ ꯀꯩ ꯅꯨꯃꯤꯠꯅꯣꯅꯦ ꯃꯟꯗꯦꯅꯤꯅꯦ
ꯍꯣꯏ ꯃꯟꯗꯦꯅꯦ
ꯀꯔꯤ ꯆꯥꯖꯤꯔꯥ ꯑꯃ ꯆꯥꯖꯦ ꯆꯥꯛꯇꯣ ꯐꯨꯐꯨ ꯀꯥꯝꯃꯒ ꯆꯥꯔꯅꯤ ꯑꯗꯨꯒ ꯃꯣꯔꯣꯛꯇꯣ ꯁꯥꯔꯅꯤ ꯑꯗꯨꯒ ꯍꯤꯟꯖꯥꯡ ꯑꯃ ꯀꯥꯡꯍꯧꯒꯨꯝꯕ ꯑꯃ ꯊꯝꯃꯅꯤ ꯆꯥꯔꯦ ꯆꯥꯅꯤꯡꯕ ꯂꯣꯏꯔꯦ ꯑꯗꯨꯒ ꯐ꯭ꯔꯤꯖꯇꯒꯤ ꯐ꯭ꯔꯤꯖꯇꯒꯤ ꯏꯁꯤꯡ ꯊꯝꯃꯒ
ꯍꯣꯏ ꯁꯤꯒꯤ ꯅꯨꯃꯤꯠꯁꯦ ꯁꯤꯡꯖꯨ ꯆꯥꯕ ꯌꯥꯝ ꯍꯥꯎꯔꯝꯗꯧ ꯃꯥꯜꯂꯦꯕ
ꯎꯝ ꯑꯗꯨꯅꯦ
ꯑꯁ ꯏꯃꯥꯟꯅꯕꯤꯁꯤꯡꯁꯨ ꯂꯣꯏ ꯆꯠꯊꯣꯛꯈ꯭ꯔꯦ ꯅꯣꯏꯁꯨ ꯂꯣꯏ ꯆꯠꯊꯣꯛꯈ꯭ꯔꯦ ꯍꯥꯥ ꯁꯟꯗꯦꯗꯗꯤ ꯂꯥꯛꯑꯣ ꯅ
ꯂꯩꯇ꯭ꯔꯦ ꯑꯝꯇ ꯁꯤꯗ ꯏꯊꯟꯇ ꯉꯥꯏꯔꯦ
ꯍꯣꯏ
ꯑꯩꯖꯨ ꯈꯜꯂꯤꯅꯦ ꯀꯗꯥꯏꯗ ꯆꯠꯂꯨꯁꯤꯔꯅ
ꯎꯝ ꯑꯗꯣ ꯑꯁ ꯏꯅ ꯏꯆꯥꯅꯨꯄꯤꯁꯦ ꯑꯃꯨꯛ ꯍꯧꯒꯠꯂꯦꯍꯦ
ꯍꯥꯏꯁ꯫
ꯋꯥ ꯉꯥꯡꯗꯕꯤꯗ ꯋꯥ ꯉꯥꯡꯗꯕꯤꯗ ꯑꯃꯨꯛ ꯇꯨꯝꯊꯣꯛꯈ꯭ꯔꯦ꯫
ꯑꯣ꯫ ꯃꯊꯨꯟꯗꯣ ꯐꯦꯠ ꯐꯦꯠ ꯇꯧꯕꯤꯌꯣ꯫
ꯑꯉꯥꯡ ꯁꯦꯟꯅꯕ ꯌꯥꯝ ꯍꯩꯔꯝꯗꯧ ꯃꯥꯜꯂꯦꯀꯣ ꯅꯪꯁꯤ꯫
ꯍꯩ ꯈꯔ ꯍꯩꯕ ꯃꯥꯜꯂꯦ ꯑꯗꯣ ꯑꯉꯥꯡꯒꯤ ꯃꯇꯨꯡꯁꯨ ꯏꯜꯂꯦꯗ꯫
ꯑꯣ ꯑꯁ ꯏꯃꯥꯟꯅꯕꯤꯁꯤꯡꯁꯨ ꯂꯩꯕ ꯂꯩꯕ ꯃꯇꯝꯗꯗꯤ ꯑꯗꯨꯝ ꯁꯤꯡꯖꯨꯒꯨꯝꯕ ꯆꯥꯕꯁꯦ꯫ ꯁꯟꯗꯦ ꯈꯨꯗꯤꯡ ꯑꯗꯨꯝ ꯆꯠꯄꯅꯦꯕ ꯑꯩꯈꯣꯏꯁꯨ꯫ ꯑꯁ ꯍꯧꯖꯤꯛꯇꯤ ꯂꯣꯏꯅ ꯃꯁꯥ ꯃꯁꯥꯒꯤ ꯊꯕꯛ ꯂꯣꯏ ꯆꯠꯊꯣꯛ ꯑꯑꯥꯏꯕ
ꯁꯦꯡꯕ ꯎꯄꯥꯏ ꯂꯩꯇꯦꯀꯣ
ꯎꯝ ꯂꯧꯕꯨꯛꯇ ꯕꯣꯔꯥꯒꯨꯝꯕ ꯁꯦꯝꯃꯒ ꯕꯔꯕꯤꯒꯀ꯭ꯌꯨꯒꯨꯝꯕ ꯁꯦꯝꯃꯒ ꯆꯠꯄꯗꯣ ꯅꯤꯡꯁꯤꯡꯉꯦꯕ
ꯑꯩ ꯕꯥꯔꯕꯤꯛꯀ꯭ꯌꯨ ꯁꯨꯡꯁꯥ ꯆꯥꯗ꯭ꯔꯤꯌꯦ ꯕꯥꯔꯕꯤꯀ꯭ꯌꯨ ꯕꯥꯔꯕꯤꯀ꯭ꯌꯨ ꯍꯥꯏꯔꯤꯁꯦ
ꯆꯥꯅꯤꯡꯗꯕ
ꯆꯥꯅꯤꯡꯉꯦ ꯇ꯭ꯔꯥꯏ ꯇꯧꯅꯤꯡꯉꯦ ꯀꯗꯥꯏꯗ ꯆꯥꯕ ꯐꯪꯒꯗꯣꯏꯅꯣ ꯆꯥꯐꯝꯁꯨ ꯂꯩꯇꯦ
ꯑꯁ ꯌꯨꯝꯗꯁꯨ ꯁꯦꯝꯃ ꯌꯥꯏꯌꯦꯗ
ꯀꯃꯥꯏꯅ ꯁꯦꯝꯕꯅꯣ꯫
ꯑꯩ ꯔꯤꯁꯤꯄꯤꯌꯥ ꯍꯣꯔꯦꯟ ꯊꯥꯕꯤꯔꯛꯀꯦ ꯀꯩꯅꯣꯗ ꯋꯥꯆꯦꯞꯇ꯫ ꯆꯝꯄ꯭ꯔꯥ ꯃꯍꯤ ꯃꯍꯤꯁꯨ ꯊꯝꯅꯦ꯫ ꯁꯥꯒꯨꯝꯕꯁꯨ ꯆꯤꯀꯟ꯫ ꯆꯤꯛꯀꯟꯒꯤ ꯕꯥꯔꯀꯤꯌꯨ ꯑꯣꯏꯔꯗꯤ ꯆꯤꯛꯀꯟꯒꯤ ꯃꯁꯂꯥ꯫ ꯒꯨꯨꯝꯕꯗꯣ ꯑꯗꯨꯒꯨꯝꯕꯗꯣ ꯂꯣꯏꯅ ꯍꯥꯞꯄ꯫
ꯑꯩꯗꯤ ꯁꯟꯒꯤꯔꯥ ꯑꯣꯛꯀꯤꯔꯥ꯫ ꯑꯗꯨꯒꯨꯝꯕꯗꯣ ꯆꯥꯅꯤꯡꯉꯦ꯫
ꯑꯣ ꯑꯩꯗꯤ ꯆꯤꯛꯀꯟꯒꯤ ꯆꯥꯏ ꯁꯟꯒ꯫ ꯀꯩꯅꯣ ꯄꯣꯛꯀꯨꯝꯕꯗꯤ ꯆꯥꯗ꯭ꯔꯤꯌꯦ ꯕꯔꯕꯤꯀꯤꯌꯨ꯫ ꯑ ꯑꯗꯣ ꯀꯩꯅꯣ ꯇꯝ꯫ ꯄꯥꯛꯇ ꯔꯦꯁꯇꯨꯔꯦꯟꯒꯨꯝꯕꯗ ꯂꯩꯔꯝꯒꯅꯤ꯫
ꯑꯣ
ꯂꯩꯕꯅꯤꯗ ꯍꯣꯏ ꯑꯩ ꯕ꯭ꯂꯣꯛ ꯍꯣꯏ ꯆꯠꯂꯣ꯫ ꯑꯩ ꯕ꯭ꯂꯣꯛ ꯑꯃꯗ ꯎꯍꯧꯕꯅꯦ ꯕꯔꯕꯤꯀꯤꯌꯨ ꯆꯥꯐꯝꯗꯨ ꯂꯩꯕꯅꯦ꯫ ꯁꯟꯒ ꯄꯣꯛꯒꯤ꯫
ꯑꯣ ꯑꯣ꯫ ꯇ꯭ꯔꯥꯏ ꯇꯧꯅꯤꯡꯉꯦ ꯌꯥꯝꯅ ꯅꯪꯗꯤ ꯑꯣꯛꯇꯣ ꯄꯥꯁ ꯆꯥꯔꯕꯣ꯫
ꯑꯩ ꯆꯥꯔꯦ ꯑꯗꯣ ꯑꯩꯗꯤ ꯄꯥꯝꯗꯦ ꯑꯇꯣꯞꯁꯁꯦ꯫
ꯑꯩꯗꯤ ꯅꯍꯥꯟ ꯆꯥꯏ ꯌꯥꯝ ꯄꯥꯝꯃꯦ꯫
ꯑꯩꯩꯗꯤ ꯄꯥꯝꯗꯦ꯫ ꯑꯩ ꯑꯗꯨꯝ ꯆꯥꯕꯗꯤ ꯑꯅꯤ꯫ ꯑꯅꯤ ꯑꯍꯨꯝꯔꯛꯗꯤ ꯁꯨꯗꯤ ꯁꯨꯈ꯭ꯔꯦ ꯑꯗꯣ ꯌꯥꯝ ꯆꯥꯗꯕ꯫
ꯑꯣ꯫
ꯑꯗꯣ ꯑꯩ ꯄꯥꯝꯗꯕꯒꯤ ꯑꯗꯨꯝ ꯑꯇꯣꯞꯄ ꯆꯥꯁꯦ ꯍꯥꯏꯔꯗꯤ ꯑꯗꯨꯝ ꯆꯥꯗꯕꯅꯦ ꯑꯩ꯫ ꯑꯣꯇꯣꯞꯄꯥꯁꯤ ꯌꯥꯝ ꯄꯥꯝꯕ ꯑꯣꯏꯗ ꯄ꯭ꯔꯣꯟꯒꯨꯝꯕꯗꯤ ꯆꯥꯅꯤꯡꯉꯦ꯫
ꯎꯝ ꯄ꯭ꯔꯣꯟꯁꯁꯨ ꯍꯥꯎꯕꯅꯦ ꯑꯩꯁꯨ ꯄ꯭ꯔꯣꯟꯁ ꯕꯤꯔꯌꯥꯅꯤꯗꯣ ꯑꯗꯨꯝ ꯆꯥꯏꯌꯦ꯫
ꯎꯝ ꯍꯥꯎꯅꯦ ꯑꯗꯨ ꯕꯤꯔꯌꯥꯅꯤꯁꯦ ꯆꯥ ꯆꯥꯕ ꯐꯪꯗ꯭ꯔꯤꯌꯦ ꯍꯧꯖꯤꯛꯐꯥꯎ
ꯆꯥꯅꯤꯡꯕ꯭ꯔꯣ
ꯆꯥꯅꯤꯡꯉꯦ
ꯆꯥꯅꯤꯡꯉꯗꯤ ꯎꯄꯥꯏ ꯂꯩꯇꯦ ꯕꯖꯥꯔꯗ ꯆꯠꯇꯥꯔꯦ ꯢꯝꯐꯥꯜꯗ
ꯍꯣꯏ ꯅꯣꯡꯃ ꯆꯥꯕ ꯆꯥꯠꯁꯦ ꯐꯖꯅ
ꯎꯝ
ꯆꯥꯕꯒꯤ ꯋꯥ ꯉꯥꯛꯇ ꯢꯕꯥꯅꯤꯁꯦ
ꯑꯁ ꯆꯥꯕꯒꯤ ꯍꯤꯡꯉꯤꯅꯤꯅꯦ ꯀꯩꯅꯣ
ꯍꯣꯏ ꯀꯩꯅꯣ ꯌꯨꯇ꯭ꯌꯨꯕꯔ ꯑꯃ ꯂꯩꯗꯥꯏꯅꯦ ꯆꯥꯕꯗ ꯉꯥꯎꯖꯩ ꯍꯥꯏꯕꯗꯣ ꯑꯗꯨꯒꯤ ꯑꯗꯨꯒꯤ ꯃꯔꯨꯞꯁꯤꯡꯅꯤ ꯚꯥꯢ ꯢꯕꯥꯅꯤꯁꯦ
ꯑ
ꯆꯥꯕꯗ ꯉꯥꯎꯖꯩ ꯍꯥꯏꯕꯗꯣ꯫
ꯆꯥꯕꯗ ꯉꯥꯎꯖꯩ ꯌꯥꯝꯅ ꯆꯥꯁꯦ ꯍꯥꯏꯔꯗꯤ꯫ ꯍꯣꯏ ꯀꯗꯥꯏꯗꯅꯣ ꯂꯥꯛꯀꯦ ꯁꯤꯅꯦ ꯑꯩꯁꯨ꯫
ꯍꯣꯏ ꯑꯁ ꯑꯩꯗꯤ ꯑꯣꯛ ꯃꯔꯤꯟꯒꯨꯝꯕꯁꯨ ꯆꯥꯅꯤꯡꯉꯦ ꯍꯧꯖꯤꯛꯇꯤ꯫
ꯑꯣꯛ ꯃꯔꯤꯜꯂꯣ꯫
ꯑꯥ ꯀꯩꯅꯣ ꯁꯣꯡ꯫
ꯀꯩꯅꯣꯒꯤꯗꯨ ꯆꯥꯅꯤꯡꯉꯦ ꯃꯅꯨꯡꯁꯥꯗꯣ ꯐꯖꯅ ꯊꯣꯡꯕꯗꯣ꯫
ꯑꯣ ꯑꯩꯗꯤ ꯑꯣꯛ ꯃꯔꯤꯟ ꯀꯩꯅꯣ ꯁꯧꯑꯣꯡꯕꯨꯡꯒꯤꯗꯣ꯫ ꯑꯗꯨꯁꯨ ꯍꯥꯎꯕꯅꯦ꯫
ꯎꯝ꯫
ꯑꯗꯨꯅ ꯍꯥꯎꯋꯦꯗ ꯑꯇꯩꯗꯤ ꯈꯪꯗꯦꯗ ꯑꯗꯨꯅ ꯈ꯭ꯋꯥꯏꯗꯒꯤ꯫
ꯑꯣꯛ ꯃꯔꯤꯟꯗꯣ ꯁꯦꯝꯒꯦ ꯌꯣꯜꯂꯛꯑꯗꯤ ꯂꯧꯎꯀꯣ ꯑꯗꯨꯗꯤ꯫
ꯍꯣꯏ ꯅꯍꯥꯟ ꯅꯣꯏꯅ ꯇꯧꯕꯗꯣ ꯑꯩ ꯀꯥꯎꯔꯦ ꯀꯅꯥꯅ ꯇꯧꯕ꯭ꯔꯥ ꯑꯗꯣ ꯑꯩ ꯀꯥꯥꯎ ꯅꯪ ꯌꯥꯎꯕ꯭ꯔꯥ ꯌꯥꯎꯗꯕ꯭ꯔꯗꯤ ꯈꯪꯗꯦ ꯑꯣ ꯑꯗꯣ ꯅꯪ ꯌꯥꯎꯕ ꯅꯨꯃꯤꯠꯁꯨ ꯂꯩꯔꯝꯒꯅꯤ
ꯎꯝ ꯌꯥꯎꯗꯕ ꯅꯨꯃꯤꯠꯁꯨ ꯌꯥꯎꯕꯅꯦ
ꯑꯗꯣ ꯃꯆꯥ ꯌꯣꯜꯂꯛꯄ ꯍꯥꯏꯗꯤ ꯑꯣꯛ ꯃꯔꯤꯟ ꯍꯥꯏꯔꯒ ꯌꯥꯝ ꯆꯥꯎꯔꯝꯅꯤꯅ ꯈꯟꯕ ꯑꯗꯣ ꯃꯥꯒꯤ ꯔꯥꯎꯟꯗꯣ
ꯑꯥꯎ
ꯔꯥꯎꯟꯗꯣ ꯃꯆꯥꯅꯦꯕ ꯑꯣꯛ ꯄꯤꯛꯄꯒꯤꯔ ꯈꯪꯗꯦ
ꯄꯤꯛꯄꯒꯤꯅꯦ ꯎꯝ ꯍꯥꯏꯗꯤ ꯏꯁꯃꯣꯜ ꯏꯟꯇꯔꯦꯁ ꯇꯥꯏꯡ ꯕꯤꯛ ꯏꯟꯇꯔꯦꯁ
ꯑꯣ ꯑꯗꯨꯒꯤ ꯑꯗꯨꯒꯤ ꯑꯣꯏꯔꯝꯅꯤ ꯏꯁꯃꯣꯜ ꯏꯟꯇꯦꯁ ꯅꯥꯏꯟꯒꯨꯝꯕ ꯑꯣꯏꯔꯝꯅꯤ ꯑꯩꯗꯤ ꯑꯗꯨ ꯑꯗꯨꯒꯤ ꯅꯨꯃꯤꯠꯇꯨ ꯑꯁ ꯑꯣꯛꯁꯦ ꯌꯥꯝ ꯄꯤꯛꯄ ꯃꯥꯜꯂꯦꯅ ꯑꯩꯩꯅ ꯈꯟꯕꯀꯣ ꯑꯗꯨꯒꯤ ꯅꯨꯃꯤꯠꯇꯣ ꯑꯁ ꯐꯖꯅ ꯁꯦꯝꯃꯒ ꯄꯦꯟꯗꯦꯕ ꯎ ꯂꯩ ꯂꯩꯔꯒ ꯆꯥꯔꯗꯤ ꯄꯦꯟꯗꯦꯕ ꯑꯗꯣ ꯐꯖꯅ ꯌꯥꯝ ꯁꯥꯡꯅ ꯁꯦꯝꯃꯒꯀꯣ ꯐꯖꯅ ꯆꯥꯅꯤꯡꯉꯦ ꯑꯗꯨꯒꯨꯝꯕꯗꯣ
ꯄꯦꯅ ꯆꯥꯒꯗꯕꯗꯣ
ꯎꯝ
ꯆꯁꯤ ꯍꯝ
ꯀꯩꯅꯣ ꯅꯣꯛꯢꯁꯤꯕꯨ
ꯅꯣꯛꯅꯤꯡꯕ ꯑꯩꯈꯣꯏ ꯕꯣꯛꯅ ꯃꯃꯤꯠ ꯐꯩꯔꯒ ꯌꯦꯡꯉꯝ ꯈꯤꯕ ꯐꯣꯟ ꯇꯧꯔꯒ ꯁꯨꯝ ꯂꯩꯕꯗꯣ
ꯑꯥ
ꯅꯣꯏ ꯑ ꯁꯤꯗ ꯁꯤꯗ ꯂꯥꯛ ꯂꯥꯛꯑꯗꯤ ꯅꯣꯏ ꯑꯗꯨꯝ ꯁꯤꯡꯖꯨꯒꯨꯝꯕ ꯆꯥꯕꯗꯤ ꯆꯠꯄ꯭ꯔꯥ
ꯑꯥꯗ ꯂꯥꯛꯑꯗꯤ ꯍꯥꯏꯗꯤ ꯀꯩꯅꯣ ꯒ꯭ꯌꯥꯟ ꯇꯥꯗꯦ
ꯅꯣꯏ ꯅꯃꯥꯟꯅꯕꯤ ꯈꯣꯏꯒ ꯁꯤ ꯌꯨꯝꯗ ꯂꯥꯛꯑꯗꯤ
ꯍꯟꯗꯛ ꯃꯔꯛꯇꯤ ꯌꯥꯝ ꯆꯠꯇ꯭ꯔꯦ
ꯅꯪꯕꯨ ꯁꯨꯡꯎꯨ ꯎꯗꯦꯕ ꯑꯩ ꯂꯄꯨꯛꯇ ꯑꯣꯏꯔꯁꯨ ꯑꯗꯨꯝ ꯃꯤ ꯑꯇꯩꯕꯨꯗꯤ ꯎꯕꯀꯣ
ꯎꯝ
ꯅꯪꯕꯨꯗꯤ ꯎꯗꯕ
ꯑꯣ ꯑꯩ ꯆꯠꯇꯕꯩꯅꯦ
ꯑꯣ
ꯍꯟꯗꯛꯇꯤ ꯎꯕ ꯎꯕ ꯍꯧꯔꯗꯕꯅꯦ
ꯎꯝ
ꯀꯩꯅꯣ ꯍꯧꯖꯤꯛꯀꯥꯟꯁꯦ ꯆꯥꯛ ꯆꯥꯕꯩ ꯍꯥꯎꯗꯦꯕ ꯌꯦꯟꯁꯥꯡ ꯍꯥꯎꯁꯨ ꯑꯗꯨꯝ ꯍꯥꯎ ꯌꯥꯝ ꯆꯥꯕ ꯉꯝꯗꯕ
ꯂꯩꯕꯅꯦ ꯑꯗꯨꯏ ꯃꯇꯝ ꯎꯝ
ꯀꯩꯅꯣ ꯋꯦꯗꯔꯅꯔꯁꯨ ꯈꯪꯗꯦ ꯒ꯭ꯌꯥꯟ ꯇꯥꯗꯦ
ꯑꯍꯟꯁꯤꯡꯅ ꯍꯥꯏꯕ ꯑꯗꯨꯃꯥꯏꯅ ꯆꯦꯟꯖ ꯇꯧꯔꯛꯄꯩ ꯑꯣꯏꯔꯝꯒꯅꯤ ꯑ
ꯍꯣꯏ ꯑꯗꯨꯁꯨ ꯑꯁꯦꯡꯕꯗꯤ ꯃꯥꯜꯂꯦꯀꯣ
ꯑꯥ
ꯑꯩ ꯑꯩꯉꯣꯟꯗ ꯍꯧꯖꯤꯛꯁꯦ ꯑꯗꯨꯝ ꯐꯥꯎꯔꯛꯑꯦꯕ ꯀꯩꯅꯣ ꯑꯦꯟꯁꯥꯡ ꯍꯥꯎꯔꯁꯨ ꯉꯔꯥꯡꯁꯨ ꯑꯩꯈꯣꯏ ꯑꯗꯨꯝ ꯏꯟꯁꯥꯡ ꯆꯤꯛꯀꯟꯒꯨꯝꯕ ꯆꯥꯏꯕ ꯑꯩ ꯈ꯭ꯋꯥꯏꯗꯒꯤ ꯆꯤꯛꯀꯟꯁꯦ ꯑꯩ ꯄꯥꯝꯕꯅꯦꯕ ꯑꯗꯨ ꯑꯣꯏꯔꯁꯨ ꯑꯗꯨꯝ ꯌꯥꯝ ꯆꯥꯗꯦꯕ
ꯎꯝ ꯑꯩꯗꯤ ꯆꯤꯛꯀꯟꯁꯦ ꯄꯥꯝꯕꯗꯤ ꯄꯥꯝꯃꯦ ꯑꯗꯨꯗꯣ ꯕꯣꯏꯂꯔꯗꯣ ꯁꯨꯡ ꯄꯥꯝ ꯄꯥꯝꯗꯤꯅꯦ
ꯕꯣꯏꯂꯔ ꯄꯥꯝꯗꯦ ꯑꯩꯁꯨ
ꯍꯥꯏꯗꯤ ꯇꯥꯎꯔ ꯆꯥꯔꯗꯤ ꯍꯥꯎꯋꯦꯕꯀꯣ
ꯑꯥꯝ
ꯇꯥꯎꯗꯕꯤꯗ ꯆꯥꯔꯗꯤ ꯁꯨꯡ ꯍꯥꯎ ꯍꯥꯎꯇꯦ ꯏꯟꯖꯥꯡ ꯊꯣꯡꯕ ꯍꯤ
ꯐꯖꯅ ꯃꯍꯤ ꯃꯍꯤ ꯍꯞꯇꯕꯤꯗ ꯊꯣꯡꯕꯗꯣ ꯃꯍꯤ ꯈꯖꯤꯛ ꯈꯛꯇ ꯍꯥꯞꯄꯒ ꯃꯣꯔꯣꯛ ꯁꯥꯍꯜꯂꯒ ꯀꯩꯅꯣ ꯑꯂꯨꯒꯨꯝꯕ ꯌꯥꯎꯔꯒ ꯊꯣꯡꯕꯗꯤ ꯍꯥꯎꯋꯦꯗ
ꯎꯝ ꯇꯤꯟ ꯌꯣꯜꯂꯦꯍꯦ ꯅꯪ ꯍꯥꯏꯕꯗꯣ
ꯄ
ꯆꯥꯛ ꯂꯝꯈꯠꯂꯦ
ꯑꯁ ꯉꯥꯅꯨꯒꯨꯝꯕꯁꯤ ꯆꯥꯅꯤꯡꯉꯦ ꯑꯩ ꯉꯥꯅꯨ ꯉꯥꯅꯨ ꯉꯥꯅꯨꯁꯨ ꯌꯥꯝ ꯍꯥꯎꯋꯦ
ꯎꯝ ꯉꯥꯅꯨ ꯌꯥꯝ ꯆꯥꯅꯤꯡꯉꯦ ꯑꯩꯁꯨ
ꯑꯩꯗꯤ ꯆꯦꯒꯦꯝ ꯆꯠꯅꯤꯡꯗꯦ ꯉꯥꯅꯨꯁꯦ ꯀꯥꯡꯁꯣꯏ ꯑꯣꯏꯅ ꯆꯠꯅꯤꯡꯉꯦ
ꯃꯍꯤꯗꯣ ꯈꯤꯇꯪ ꯊꯝꯃꯒ ꯑꯂꯨꯗꯣ ꯑꯃ ꯑꯅꯤ ꯊꯝꯕ
ꯑꯣ ꯆꯥꯎ ꯆꯥꯎꯅ ꯊꯝꯃꯥꯒꯀꯣ
ꯎꯝ
ꯍꯣꯢ ꯆꯒꯦꯝꯕꯨꯁꯨ ꯍꯥꯎ ꯆꯒꯦꯝ ꯆꯒꯦꯝꯁꯨ ꯍꯥꯎꯗꯤ ꯍꯥꯎꯋꯦ ꯑꯗꯨꯕꯨ ꯑꯩꯗꯤ ꯀꯥꯡꯁꯣꯏ ꯑꯣꯏꯅ ꯄꯥꯝꯃꯦ
ꯑꯝ ꯑꯩꯁꯨꯅꯦ
ꯁꯥꯕꯒꯤ ꯋꯥ ꯉꯥꯛꯇ ꯅꯣꯛꯅꯤꯡꯉꯦ ꯏꯕꯥꯅꯤꯁꯦ
ꯎ
ꯑꯁ ꯀꯩꯅꯣ ꯃꯈꯣꯟ ꯊꯣꯛꯢꯗꯣ ꯁꯤꯗ ꯇꯥꯕ꯭ꯔꯥ
ꯇꯥꯏꯌꯦ
ꯑꯗꯨꯒꯤꯗꯣ ꯀꯩꯅꯣ ꯃꯣꯏ
ꯈꯪꯉꯦ ꯈꯪꯉꯦ
ꯑ ꯁꯤꯗ ꯊꯝꯂꯝꯕ ꯑꯗꯨꯒꯤꯅꯦ ꯄꯨ ꯀꯩꯅꯣ ꯃꯥꯁꯦ ꯄꯨꯕ ꯌꯥꯕꯅꯦꯕ ꯉꯁꯥꯏ
ꯀꯔꯤꯅꯣꯅꯦ ꯆꯥꯔꯆꯀꯤ ꯑꯩꯈꯣꯏꯒꯤ ꯈ꯭ꯔꯤꯁꯃꯥꯁꯀꯤ ꯀꯤ ꯃꯇꯝꯗ ꯏꯟꯖꯥꯡ ꯂꯧꯕ ꯂꯥꯛꯑꯣ ꯍꯥꯏꯗ꯭ꯔꯣꯅꯦ ꯃꯥꯟꯒ ꯃꯥꯜꯂꯨꯔꯦ ꯑꯗꯨꯒ ꯉꯥꯏꯍꯥꯛ ꯑꯃꯨꯛ ꯍꯥꯏꯗꯤ ꯉꯥꯏꯍꯥꯛꯇꯪꯗ ꯃꯥꯏꯟꯗ ꯄꯨꯔꯞ ꯄꯨꯂꯞ ꯂꯣꯏꯅ ꯈꯟꯖꯟꯕꯗꯣ ꯑꯃꯅ ꯃꯄꯥꯟꯗ ꯀꯅꯥ ꯂꯩꯔꯖꯥꯠꯅꯣꯅꯦ ꯁꯤꯅꯦ
ꯎꯝ ꯃꯥꯁꯦ ꯄꯨꯕ ꯌꯥꯕꯤꯕ ꯉꯁꯤ ꯄꯨꯗꯕ
ꯎꯝ
ꯏ ꯊꯝꯂꯝꯕ ꯍꯌꯦꯡꯁꯨ ꯑꯗꯨꯝ ꯌꯨꯝꯗ ꯂꯩꯔꯗꯣꯏꯅꯤꯀꯣ
ꯌꯨꯝꯗ ꯂꯩꯒꯅꯤ ꯎꯝ
ꯎꯝ ꯌꯨꯝ ꯂꯩꯔꯒ ꯌꯥꯝ ꯉꯧꯔꯛꯀꯅꯤꯀꯣ
ꯏꯁ ꯀꯗꯥꯏꯗ ꯉꯧꯕꯅꯣꯗ ꯃꯨꯁꯜꯂꯦ ꯆꯥꯕꯁꯨ ꯍꯥꯏꯗꯤ ꯏꯟꯖꯥꯡ ꯍꯥꯎꯇ꯭ꯔꯗꯤ ꯆꯥꯅꯤꯡꯗꯕ ꯑꯗꯨꯥꯏ ꯌꯥꯎꯋꯦꯕ
ꯀꯪꯕꯅꯤꯗ ꯑꯗꯨ ꯁꯨꯃꯥꯏꯅ ꯇꯧ ꯇꯧꯔꯗꯤ ꯀꯪꯒꯅꯦ
ꯏꯟꯖꯥꯡ ꯌꯥꯝ ꯈꯟꯕꯒꯤ ꯎꯄꯥꯏ ꯂꯩꯇꯦ ꯑꯉꯥꯡ ꯑꯣꯏꯔꯤꯉꯩ ꯀꯥꯟꯗ ꯆꯥꯕ ꯍꯥꯎꯕꯩ ꯆꯥꯡꯗꯣ ꯃꯤꯁ ꯇꯧꯕꯅꯦ
ꯎꯝ ꯄꯪꯆꯥꯥ ꯆꯥꯏꯌꯦꯕ ꯑꯗꯨꯒꯤ ꯃꯇꯝꯗ ꯏꯟꯁꯥꯡ ꯍꯥꯎꯗ꯭ꯔꯁꯨ ꯑꯗꯨꯝ ꯆꯥꯛꯗꯤ ꯑꯗꯨꯝ ꯆꯥꯕꯅꯦꯕ
ꯍꯥꯏꯗꯤ ꯑꯗꯨꯒꯤ ꯃꯇꯝꯗꯤ ꯁ꯭ꯀꯨꯜ ꯆꯠꯂꯨꯄꯅꯤꯅ ꯁ꯭ꯀꯨꯜꯗꯣ ꯆꯠꯄꯅꯤꯅ ꯆꯥꯛꯇꯣ ꯐꯖꯅ ꯂꯥꯝꯃ ꯂꯥꯛꯑꯦꯀꯣ
ꯑꯥ
ꯑꯗꯨꯒ ꯑꯗꯨꯢ ꯃꯇꯝꯗ ꯏꯟꯖꯥꯡꯒꯨꯝꯕ ꯂꯩꯔꯝꯗ꯭ꯔꯁꯨ ꯎꯝ ꯃꯣꯔꯣꯛ ꯃꯦꯠꯄꯒꯨꯝꯕ ꯇꯣꯠꯂꯒ ꯆꯥꯔꯤ ꯅꯍꯥꯟꯅ ꯑꯩꯅ ꯃꯣꯔꯣꯛ ꯆꯥꯕꯒꯤ ꯆꯥꯡꯁꯦ ꯐꯥꯒꯤꯗꯤ ꯅꯠꯇꯦꯍꯦ ꯃꯣꯔꯣꯛꯀꯤ ꯃꯍꯤꯗꯣ ꯃꯣꯔꯣꯛ ꯃꯍꯤꯗꯣ ꯆꯥꯛꯇ ꯇꯣꯠꯂ ꯆꯥꯔꯅꯤ
ꯌꯥꯏꯑꯦ ꯑꯗꯨꯁꯨ ꯑꯗꯨꯃꯛꯇꯤ ꯇꯧꯗ꯭ꯔꯤꯌꯦ ꯑꯗꯣ ꯎꯝ ꯀꯩꯅꯣ ꯃꯦꯠꯄꯒꯤꯗꯨꯗꯤ ꯇꯧꯋꯦ
ꯇꯧꯔꯦ ꯑꯩꯗꯤ ꯏꯍꯝ
ꯑꯩꯈꯣꯏꯁꯨ ꯃꯣꯔꯣꯛ ꯌꯥꯝ ꯆꯥꯕꯅꯦ ꯁꯤꯡꯖꯨꯁꯦ ꯌꯥꯝ